ꯍꯜꯂꯣ ꯑꯥ ꯀꯃꯥꯏ ꯀꯃꯥꯏ ꯇꯧꯔꯒꯦ ꯅꯨꯡꯉꯥꯏꯔꯤꯕꯣ
ꯅꯨꯡꯉꯥꯏꯌꯦ
ꯑꯥ ꯑꯩ ꯁꯨꯝ ꯑꯣ ꯍꯣ ꯎꯅꯔꯦ
ꯀꯩ ꯍꯦꯟꯖꯥꯡ ꯆꯥꯔꯒꯦ
ꯑꯥ ꯉꯁꯤꯗꯤ ꯁꯧꯒ꯭ꯔꯤ ꯑꯃ ꯀꯣꯕꯤꯁꯥꯛ ꯑꯃ ꯑꯗꯒꯤ ꯍꯋꯥꯏ ꯑꯁꯥꯡꯕꯤ ꯀꯥꯡꯍꯧ ꯑꯃ ꯇꯧꯋꯤ ꯁꯣꯝꯗꯤ ꯆꯥꯛ ꯆꯥꯕꯤꯗ꯭ꯔꯤꯕꯣ
ꯆꯥꯗ꯭ꯔꯤ
ꯑꯣ ꯑꯣ ꯀꯩꯅꯣ ꯆꯥꯛꯁꯤ ꯊꯦꯡꯉꯤꯁꯦ ꯀꯃꯥꯏꯟ ꯇꯧꯏꯖꯥꯠꯅꯣ
ꯑꯩꯈꯣꯏ ꯅꯨꯡꯗꯥꯡꯁꯦ ꯊꯥꯕꯛ ꯇꯧꯋꯦ ꯑꯗꯨꯅ ꯄꯨꯡ ꯅꯤꯄꯥꯟ ꯃꯈꯥꯏꯒꯤ ꯃꯇꯨꯡ ꯃꯥꯄꯟ ꯑꯗꯨꯋꯥꯏꯗ ꯆꯥꯏ
ꯍꯣꯏ ꯍꯣꯏ ꯑꯗꯨ ꯗꯥꯛꯇꯔ ꯈꯩꯅ ꯍꯥꯏꯕꯗꯤ ꯄꯨꯡ ꯇꯔꯦꯠꯀꯤ ꯃꯃꯥꯡꯗ ꯆꯥꯛ ꯆꯥꯕꯤꯌꯨ ꯍꯥꯏ
ꯂꯥꯝꯗ ꯂꯥꯝꯕꯅꯤ ꯎꯄꯥꯏ ꯂꯩꯇꯕ
ꯑꯥ ꯄꯨꯡ ꯇꯔꯦꯠꯀꯤ ꯃꯃꯥꯡꯗ ꯆꯥꯕꯤꯌꯨ ꯑꯗꯒꯤ ꯄꯨꯡ ꯅꯤꯄꯥꯟ ꯇꯥꯔꯗꯤ ꯆꯥꯛ ꯌꯥꯝ ꯆꯥꯕꯤꯔꯅꯨ ꯑꯗꯨꯩ ꯄꯨꯡ ꯃꯥꯄꯜ ꯇꯥꯈ꯭ꯔꯗꯤ ꯎꯝ ꯅꯨꯡꯗꯥꯡꯗ ꯃꯄꯨꯡ ꯑꯣꯏꯕ ꯆꯥꯕꯤꯔꯅꯨ ꯑꯣꯡꯂꯤ ꯃꯥ ꯍꯤꯗꯪ ꯊꯛꯄꯤꯌꯨ ꯀꯥꯏꯅ ꯁꯨꯝ ꯊꯦꯡꯅꯖꯕꯅꯤꯀꯣ ꯀꯩꯅꯣ ꯗꯣꯛꯇꯔꯁꯤꯡꯅ ꯍꯥꯏꯕꯗ
ꯊꯕꯛꯅ ꯌꯥꯗꯕꯅꯤꯅ ꯎꯄꯥꯏ ꯂꯩꯇꯦ ꯑꯩꯈꯣꯏꯗꯤ
ꯍꯣꯏ ꯍꯣꯏ ꯎꯝ ꯎꯝ ꯆꯨꯝꯃꯦ ꯀꯩꯅꯣ ꯅꯨꯡꯊꯤꯟꯒꯤ ꯑꯗꯨꯗꯤ ꯊꯦꯡꯅ ꯑꯗꯨꯝ ꯆꯥꯔꯝꯃꯅꯤꯀꯣ
ꯅꯨꯡꯊꯤꯟꯗꯤ ꯊꯦꯡꯅꯗꯤ ꯆꯥꯗꯦ ꯅꯨꯡꯊꯤꯟꯗꯤ ꯉꯟꯂꯤ ꯄꯨꯡ ꯎꯝ ꯇꯔꯥꯃꯥꯊꯣꯏ ꯑꯗꯨꯋꯥꯏꯗ ꯇꯔꯥꯃꯈꯥꯏꯗꯩꯅ ꯇꯔꯥꯃꯊꯣꯏ ꯑꯗꯨꯋꯥꯏꯃꯨꯛꯇ ꯆꯥꯏ
ꯑꯣ ꯑꯌꯨꯛꯀꯤꯁꯦ ꯑꯥ ꯑꯩꯈꯣꯏꯗꯤ ꯑꯌꯨꯛꯇ ꯄꯨꯡ ꯅꯤꯄꯥꯟꯒꯤ ꯃꯃꯥꯡꯗ ꯆꯥꯔꯦ ꯑꯩ ꯅꯨꯡꯗꯥꯡꯁꯤꯅ ꯑꯩꯈꯣꯏ ꯄꯨꯡ ꯇꯔꯦꯠꯀꯤ ꯃꯃꯥꯡꯗ ꯆꯥꯔꯦ
ꯀꯥꯂꯦꯟꯁꯤꯕꯨ ꯀꯩ ꯀꯩ ꯃꯊꯦꯜꯅ ꯍꯥꯎꯔꯤꯒꯦ
ꯀꯥꯂꯦꯟꯁꯦ ꯑꯆꯝꯕ ꯑꯗꯒꯤ ꯑꯁꯤꯜ ꯑꯔꯥꯛ ꯁꯤꯅ ꯑꯗꯨꯝ ꯍꯥꯎꯔꯦ ꯏꯔꯣꯝꯕ ꯀꯩꯗꯧꯕ ꯍꯣꯏ ꯀꯩꯕꯨꯗꯤ ꯀꯩꯅꯣ ꯇꯧꯅꯤ ꯆꯥꯕ ꯍꯩꯅꯔꯨꯔꯕꯅꯤꯅ ꯄ꯭ꯣꯔꯛ ꯆꯤꯛꯀꯟ ꯕꯤꯐ ꯑꯗꯨꯝ ꯄꯥꯝꯃꯤ ꯍꯛꯆꯥꯡꯅ ꯌꯥꯔꯛꯇꯕꯅꯦ ꯑꯗꯒꯤ ꯄꯩꯁꯥꯒ ꯂꯩꯇꯕꯅꯦ ꯑꯗꯣ ꯆꯥꯕ ꯐꯪꯗꯦ ꯍꯥꯏꯇꯥꯔꯦꯅꯦ
ꯎꯝ ꯀꯥꯔꯤꯌꯥꯗꯒꯤ ꯄꯩꯁꯥ ꯄꯩꯁꯥ ꯐꯪꯉꯀꯥꯟꯗ ꯑꯍꯥꯎ ꯑꯍꯥꯎꯕ ꯌꯥꯝ ꯆꯥꯕꯤꯌꯨ
ꯍꯣꯏ ꯍꯣꯏ ꯎꯝ
ꯄꯩꯁꯥ ꯇꯥꯟꯅ ꯄ꯭ꯂꯦꯠꯐꯣꯝ ꯑꯃ ꯁꯦꯝꯕꯤꯔꯕꯅꯤꯅ
ꯑꯁ ꯅꯪꯁꯤꯗꯤ ꯍꯜꯂꯣ
ꯍꯜꯂꯣ
ꯃꯇꯨꯡ ꯇꯧꯔꯛꯑꯔꯣꯏ ꯌꯥꯔꯦ ꯅꯪꯅ ꯑꯗꯨ ꯄꯜꯂꯛꯏꯗꯣ
ꯏꯃꯥ
ꯍꯜꯂꯣ ꯎꯝ ꯍꯜꯂꯣ
ꯍꯜꯂꯣ
ꯍꯂꯣ
ꯍꯧꯖꯤꯛꯇꯤ ꯅꯨꯡꯁꯥ ꯁꯥꯒꯠꯂꯛꯄꯅꯤꯅꯀꯣ ꯆꯥꯛ ꯌꯦꯟꯖꯥꯥꯡꯖꯦ ꯀꯩꯅꯣ ꯇꯧꯔꯒ ꯑꯥ ꯑꯁꯤꯟ ꯑꯀꯪ ꯀꯩꯅꯣꯖꯤꯅ ꯈꯤꯇꯪ ꯃꯍꯤ ꯃꯅꯥꯏ ꯖꯣꯝ ꯖꯣꯝ ꯖꯣꯝ ꯇꯧꯔꯒ ꯍꯥꯎꯋꯦ ꯍꯥꯏꯇꯥꯔꯦꯅꯦ ꯁꯨꯝ ꯑꯩꯈꯣꯏꯅ ꯁꯨꯝ ꯐꯥꯒꯤ ꯇꯧꯕꯅꯤꯗ ꯁꯨꯝ ꯍꯧꯖꯤꯛꯀꯤ ꯃꯇꯝꯗ ꯂꯥꯏꯅꯥꯖꯦ ꯖꯥꯠ ꯖꯥꯠ ꯂꯥꯛꯑꯃꯤꯅꯥ ꯑꯣꯛ ꯁꯟ ꯁꯤꯒꯨꯝꯕꯁꯤ ꯑꯗꯒꯤ ꯇꯣꯏꯅ ꯆꯥꯕꯁꯨ ꯐꯕ ꯅꯠꯇ꯭ꯔꯦꯗ
ꯍꯟꯗꯛ ꯃꯅꯤꯄꯨꯔꯗꯁꯨ ꯐꯂꯨ ꯂꯥꯛꯈꯤꯕꯥ ꯀꯨꯏꯗ꯭꯭ꯔꯤ ꯆꯤꯛꯀꯟꯁꯨ ꯄꯣꯛꯁꯨ ꯑꯅꯤꯃꯛ
ꯍꯥꯥ
ꯆꯤꯛꯀꯟꯁꯨ ꯄꯣꯛꯁꯨ ꯑꯅꯤꯃꯛ ꯃꯅꯤꯄꯨꯔꯗ ꯐ꯭ꯂꯨ ꯂꯥꯛꯈꯤꯕ ꯀꯨꯏꯗ꯭ꯔꯤ ꯍꯟꯗꯛꯇ ꯐꯈꯤꯕꯗ ꯉꯥꯏꯔꯤꯕ
ꯎꯝ ꯍꯨꯝ
ꯄꯣꯔꯛꯀꯤꯁꯨ ꯐ꯭ꯂꯨ ꯌꯥꯝ ꯐꯖꯅ ꯂꯥꯛꯈꯤꯕ ꯃꯥꯜꯂꯦ ꯚꯥꯏꯔꯦꯜ ꯑꯣꯏꯕ
ꯑꯥ ꯂꯥꯛꯈꯤ ꯂꯥꯛꯈꯤ ꯄꯣꯛꯁꯨ ꯀꯩꯅꯣ ꯁ꯭ꯋꯥꯏꯟ ꯐꯤꯚꯔꯅ ꯅꯥꯗꯅ ꯑꯣꯛꯁꯤ ꯌꯥꯝꯅ ꯀꯩꯅꯣ ꯇꯧꯈꯤ ꯌꯥꯝ ꯁꯤꯅꯥꯒꯤ ꯎꯝ
ꯗꯣ ꯍꯧꯖꯤꯛꯀꯥꯟꯁꯦ ꯄꯣꯛꯁꯦ ꯃꯅꯤꯄꯨꯔ ꯃꯈꯜ ꯌꯥꯝ ꯂꯣꯏꯅꯔ ꯃꯥꯜꯂꯦ ꯑꯉꯧꯕꯗꯨꯁꯨ ꯁꯨ ꯌꯥꯝ ꯂꯣꯏꯅꯔ ꯃꯥꯂꯦ ꯆꯥꯅꯕꯈꯛꯀꯤ ꯂꯣꯏꯕ ꯑꯃ
ꯍ
ꯑꯣ ꯑ ꯀꯩꯅꯣꯖꯦ ꯄꯤꯛꯁꯦ ꯑꯉꯧꯕ ꯑꯉꯧꯕꯁꯨ ꯂꯣꯏꯅꯔꯕ ꯃꯥꯜꯂꯦꯕ ꯌꯥꯝꯅ ꯍꯥꯟꯅꯗꯤ ꯑꯃꯨꯕ ꯉꯥꯛꯇ ꯂꯣꯏꯅꯔꯝꯃꯦ ꯍꯧ ꯀꯥꯟꯗꯤ ꯈꯤꯇꯪ ꯄꯤꯛꯇꯛ ꯇꯧꯕ ꯑꯉꯧꯕꯗꯨꯁꯨ ꯌꯥꯝ ꯂꯣꯏꯅꯔꯕ ꯃꯥꯜꯂꯦ
ꯑꯣ ꯑꯗꯨ ꯈꯪꯗꯤꯌꯦ ꯑꯗꯨꯗꯤ ꯑꯩ ꯑꯉꯧꯕꯖꯦ ꯑꯥ ꯆꯥꯅꯅꯕ ꯑꯗꯨꯗꯤ ꯃꯁꯥ ꯅꯣꯏꯔꯝꯒꯅꯤꯀꯣ ꯌꯥꯝꯅ
ꯌꯥꯝꯅ ꯆꯥꯎꯕ ꯑꯣꯏꯗꯦ ꯃꯥꯅ ꯑꯃꯨꯛ ꯄꯤꯛꯑꯦ ꯑꯉꯧꯕ ꯍꯥꯏꯁꯦ ꯄꯨꯔꯥ ꯉꯧꯗꯕꯅꯤ ꯉꯥꯡꯂꯩ ꯅꯕꯅꯦ ꯑꯗꯨꯒ ꯃꯥꯅ ꯑꯃꯨꯛ ꯄꯤꯛꯑꯦ ꯑꯣ ꯃꯁꯥꯗꯤ ꯑꯗꯨ ꯆꯥꯅꯕꯒꯤꯗꯃꯛꯇ ꯂꯣꯏꯕꯗꯤ
ꯑꯣ ꯑꯣ ꯁꯟ ꯖꯔꯁꯤ ꯐꯣꯔꯁꯟ ꯒꯥꯏꯅꯥ ꯑꯗꯨꯗꯤ ꯆꯥꯅꯕꯒꯤ ꯂꯣꯏꯕꯅꯦ ꯊꯥꯏꯅꯗꯒꯤ ꯑꯣꯏꯔꯤꯕ ꯑꯩꯈꯣꯏꯒꯤ ꯂꯣꯀꯦꯜ ꯁꯟ ꯑꯥ ꯂꯣꯀꯦꯜ ꯁꯟꯁꯤꯡ ꯑꯣꯏꯔꯣꯏꯗ꯭ꯔꯣ ꯑꯗꯨꯗꯤ ꯃꯩꯇꯩ ꯁꯟꯒꯥꯏꯅꯥ ꯍꯥꯏꯅꯕꯗꯣ
ꯑ
ꯑꯗꯨꯗꯤ ꯊꯥꯏꯅꯗꯒꯤ ꯍꯧꯅ ꯑꯗꯨꯝ ꯂꯣꯏꯅꯔꯛꯏ ꯀꯩꯅꯣ
ꯑ
ꯑꯗꯒꯤ ꯈꯥ ꯍꯧꯖꯤꯛ ꯂꯣꯏꯅꯔꯤꯕ ꯑ ꯐꯣꯔꯁꯟ ꯑꯗꯩ ꯖꯔꯥꯁꯤ
ꯄꯣꯛ ꯄꯤꯛ ꯍꯥꯏꯕꯅꯦ ꯀꯥꯎ ꯍꯥꯏꯕ ꯅꯠꯇꯦ
ꯁꯥ
ꯄꯤꯛ ꯍꯥꯏꯕꯅꯦ ꯀꯥꯎ ꯍꯥꯏꯕ ꯅꯠꯇꯦ
ꯀꯩꯅꯣ ꯄꯤꯛ ꯍꯥꯏꯕꯅꯦꯗꯤ
ꯑꯣꯛ ꯍꯥꯏꯕꯅꯦꯕ ꯁꯟ ꯍꯥꯏꯕ ꯅꯠꯇꯦꯕ
ꯑꯣ ꯑꯣ ꯆꯥꯅꯕ ꯂꯣꯏꯅꯩꯁꯦ
ꯑꯥ
ꯍꯣꯏ ꯁꯥꯔ ꯑꯣꯛꯁꯤꯗꯤ ꯆꯥꯅꯅꯕ ꯂꯣꯏꯅꯗ꯭ꯔꯗꯤ ꯑ ꯀꯩꯒꯤꯁꯨ ꯂꯣꯏꯅꯒꯦ
ꯋꯥꯏꯜꯒꯤ ꯋꯥꯏꯜ ꯑꯣꯏꯕ ꯋꯥꯏꯜ ꯋꯥꯏꯜ ꯄꯣꯛ ꯀꯩꯅꯣꯁꯨ ꯂꯩꯗꯅ ꯊꯑꯣꯏꯅ ꯍꯣꯝꯗ ꯗꯣꯃꯦꯁꯇꯤꯛ ꯑꯣꯏꯅ ꯂꯣꯏꯅꯕꯗ ꯃꯈꯜ ꯑꯅꯤ ꯂꯣꯏꯅꯔꯦꯕ ꯍꯧꯖꯤꯛꯀꯥꯟꯗꯤ ꯑꯃꯨꯕ ꯑꯃ ꯉꯥꯡꯂꯩꯅꯕ ꯑꯃꯥ ꯉꯥꯡꯂꯩꯅꯕ
ꯍꯣꯌ
ꯍꯧꯖꯤꯛ ꯗꯤ ꯃꯅꯤꯄꯨꯔ ꯗꯥꯂꯛ
ꯍꯥ
ꯍꯨꯏꯗꯤ ꯍꯥꯎꯋꯦꯒ ꯍꯥꯏꯅꯩ ꯃꯤꯅꯥ ꯁꯨꯝ ꯇꯝꯕꯗꯥ ꯑꯩꯕꯨꯗꯤ ꯆꯥꯗꯦ ꯑꯗꯣ ꯑꯩꯗꯤ ꯁꯨꯝ ꯇꯝꯖꯕ
ꯑꯥꯎ ꯑꯥ
ꯁꯥꯏꯖꯇꯤ ꯃꯥꯅ ꯈꯔ ꯄꯤꯛꯑꯦ ꯑꯃꯨꯛ ꯑꯗꯨꯒ ꯀꯣꯛ ꯑꯃꯨꯕꯗꯨꯗꯗꯤ ꯃꯇꯨꯒ ꯌꯥꯝ ꯄꯧꯕ ꯃꯥꯜꯂꯦ ꯑꯗꯨꯒ ꯑ ꯑꯗꯨꯒ ꯔꯦꯠꯇꯨꯗꯅ ꯃꯇꯨꯒꯨꯝꯕꯗ ꯀꯨꯞꯊꯕ ꯃꯥꯜꯂꯦ ꯑꯗꯨꯒ ꯀꯩꯅꯣꯁꯨ ꯃꯥꯒꯤ ꯂꯦꯌꯔꯁꯨ ꯈꯔ ꯄꯥꯕ ꯃꯥꯜꯂꯦ ꯃꯥꯅ
ꯍꯣꯏ ꯀꯩꯅꯣꯅꯤ ꯑꯗꯨ ꯑ ꯑꯩꯈꯣꯏꯒꯤ ꯑꯉꯧꯕꯒ ꯑꯃꯨꯕꯒ ꯂꯥꯡꯕꯗꯣ
ꯎꯝ
ꯑꯥ ꯅꯪꯅ ꯍꯥꯏꯕ ꯃꯇꯨ ꯈꯔ ꯂꯟꯕ ꯃꯇꯨ ꯀꯨꯞꯄꯁꯤꯅ ꯐꯧ ꯑꯩꯈꯣꯏꯒꯤ ꯑꯉꯧꯕ ꯃꯉꯛꯇ ꯄꯦꯇꯤ ꯐꯥꯕꯗꯨꯅ ꯑꯩꯈꯣꯏꯒꯤ ꯑꯥ ꯌꯣꯛꯁꯤ꯭ꯌꯥꯔ ꯍꯥꯏ ꯁꯨꯝ ꯖ꯭ꯔꯃꯟ ꯂꯣꯝꯗꯒꯤ ꯂꯥꯛ ꯑ ꯏꯪꯂ‌ꯦꯟꯂꯣꯝꯗꯒꯤ ꯂꯥꯛꯄꯀꯣ ꯑꯗ ꯁꯣꯝꯅ ꯍꯥꯏꯕꯤꯔꯤꯕ ꯍꯧꯖꯤꯛꯀꯤ ꯕ꯭ꯔꯥꯎꯟꯗ ꯑꯥ ꯑ ꯕ꯭ꯔꯥꯎꯟ ꯑꯣꯏꯕ ꯑꯗꯒꯤ ꯗꯥꯏꯔꯦꯛ ꯕ꯭ꯂꯦꯛ ꯉꯥꯛꯇ ꯑꯣꯏꯕ ꯑꯗꯒꯤ ꯋꯥꯏꯠ ꯉꯥꯛꯇ ꯑꯣꯏꯕꯁꯦ ꯁꯤꯁꯤꯅ ꯌꯥꯝꯅ ꯆꯥꯎꯕ ꯚꯦꯔꯥꯏꯇꯤꯅꯤ ꯃꯈꯣꯏꯁꯨ ꯑ ꯃꯣꯏꯁꯤꯅ ꯑꯃꯨꯛ ꯕ꯭ꯔꯃꯥꯔꯣꯝꯗꯒꯤ ꯕ꯭ꯔꯃꯤꯁ ꯄꯤꯀꯔꯤ ꯍꯥꯏꯀꯣ ꯃꯃꯤꯡꯁꯦ ꯕ꯭ꯔꯃꯤꯁ ꯄꯤꯀ꯭ꯔꯤ ꯑꯗꯨꯃꯥꯏꯅ ꯀꯧꯋ‌ꯦ ꯑ ꯑꯗꯨꯒ ꯑ ꯀꯔꯝꯕꯅꯣ ꯑꯩ ꯈꯪꯖꯗ꯭ꯔꯦ ꯁꯣꯝꯅ ꯆꯥꯅꯅꯕꯒꯤꯗꯃꯛꯇ ꯂꯣꯏꯕ ꯑꯣꯛ ꯍꯥꯏꯁꯦ ꯑꯣꯛꯁꯤꯗꯤ ꯐꯥ ꯀ ꯑꯩꯈꯣꯏ ꯑꯌꯥꯝꯕ ꯂꯣꯏꯅꯔꯤꯁꯦ ꯑ ꯀꯩꯅꯣ ꯆꯥꯅꯅꯕ ꯉꯥꯛꯇ ꯂꯣꯏꯅꯕꯅꯤ ꯑꯗꯨ ꯀꯩꯅꯣ ꯇꯧꯕ ꯑꯗꯨꯅ ꯃꯣꯏꯅ ꯑꯩꯈꯣꯏꯅ ꯃꯣꯏꯅ ꯈꯟꯅꯔꯤꯁꯦ ꯈ꯭ꯋꯥꯏꯗꯒꯤ ꯆꯥꯎꯕ ꯚꯦꯔꯥꯏꯇꯤ ꯀꯣ ꯑꯗ ꯀꯩ ꯌꯥꯝ ꯃꯆꯤꯟꯖꯥꯛ ꯌꯥꯝ ꯄꯤꯖꯗ꯭ꯔꯁꯨ ꯌꯥꯝ ꯆꯥꯎꯕ ꯍꯥꯏꯇꯥꯔꯦꯅꯦ ꯑ ꯁꯤ ꯑꯌꯣꯛꯄ ꯂꯥꯏꯕ ꯁꯤꯒꯨꯝꯕ ꯉꯥꯛꯇ ꯑꯗꯨꯝ ꯈꯔ ꯂꯣꯏꯅꯩ ꯀꯩꯅꯣ ꯇꯧꯅꯔꯦ ꯍꯥꯏꯌ‌ꯣ ꯀꯩꯗꯧꯕ
ꯑꯣꯛꯄꯨꯗꯤ ꯑꯩꯈꯣꯏꯗꯤ ꯄꯣꯛꯄꯨꯗꯤ ꯆꯥꯗꯦ ꯑꯗꯣ ꯄꯣꯛꯁꯦ ꯃꯅꯤꯄꯨꯔꯗ ꯌꯥꯝ ꯄꯥꯝꯅ ꯆꯥꯅ ꯈꯠꯂꯛꯑꯦ ꯍꯧꯖꯤꯛꯇꯤ ꯍꯥꯟꯅꯗꯒꯤ ꯍꯦꯟꯒꯠ ꯄ ꯃꯥꯜꯂꯦ ꯄꯣꯛ ꯆꯥꯕ ꯃꯤ ꯃꯁꯤꯡ
ꯍꯣꯏ ꯍꯣꯏ ꯑꯥ
ꯃꯨꯛ ꯃꯨꯛꯕꯥꯟꯗꯒꯤꯁꯨ ꯑꯌꯥꯝꯕ ꯃꯨꯛꯕꯥꯟꯗꯒꯤꯁꯨ ꯂꯟꯁ ꯇꯧ ꯌꯥꯝ ꯇꯧꯕ ꯃꯥꯜꯂꯦ ꯃꯨꯛꯕꯥꯥꯡ ꯇꯧꯕꯗꯒꯤ ꯑꯣꯛ ꯆꯥꯕ ꯃꯤ ꯃꯁꯤꯡ ꯌꯥꯝ ꯍꯦꯟꯒꯠꯂꯕ ꯃꯥꯜꯂꯦ ꯃꯅꯤꯄꯨꯔꯗ
ꯍꯣꯏ ꯍꯣꯏ ꯎꯝ
ꯑꯗꯨꯗꯒꯤ ꯈꯨꯠꯆꯥ ꯈꯨꯠꯆꯥꯥꯁꯨ ꯈꯨꯊꯣꯡ ꯔꯦꯁꯤꯄꯤ ꯃꯈꯜ ꯃꯈꯜꯁꯨ ꯌꯥꯝ ꯄꯨꯊꯣꯛꯅꯔ‌ꯦ
ꯎꯝ ꯎꯝ
ꯑꯗꯨꯅ ꯑꯣꯛ ꯆꯥꯕꯒꯤ ꯆꯥꯡ ꯌꯥꯝ ꯍꯦꯟꯒꯠꯂꯦ
ꯍꯨꯝ
ꯑꯣꯛ ꯆꯥꯕꯁꯦ ꯍꯛꯆꯥꯡꯗ ꯑꯐꯕꯗꯤ ꯑꯣꯏꯗꯕ
ꯑꯥ
ꯑꯣꯛꯇꯒꯤ ꯀꯥꯟꯅꯕ ꯑꯝꯇ ꯂꯩꯇꯦ ꯍꯥꯏꯌꯦꯕ ꯆꯥꯕꯗ
ꯂꯩꯇꯦ ꯂꯩꯇꯦ
ꯑꯣꯛꯁ‌ꯦ ꯀꯌꯥꯝ ꯍꯥꯎꯒ‌ꯦ
ꯂꯥꯛꯇ‌ꯦꯍ‌ꯦ ꯑꯣꯛꯁ‌ꯦ ꯍꯧ ꯍꯧ ꯑꯣꯛꯁꯤ ꯀ ꯀꯩꯅꯣꯅꯤꯗ ꯑꯩꯈꯣꯏꯅ ꯀꯥꯍꯦꯟꯅ ꯆꯥꯥꯁꯜꯂꯒ ꯀꯩꯅꯣ ꯐꯠꯇꯦ ꯍꯥꯏꯕ ꯋꯥꯅꯤ ꯑꯩꯈꯣꯏꯅ ꯑꯥ ꯃꯣꯏꯁꯤ ꯍ ꯍꯛꯆꯥꯡ ꯌꯥꯝ ꯆꯥꯎꯈꯠꯄꯗ ꯃꯇꯦꯡ ꯄꯥꯡꯕ ꯑꯗꯨꯗꯒꯤ ꯀꯣꯂꯦꯁꯇ꯭ꯔꯣꯜ ꯒꯨꯝꯕꯒ ꯕꯤꯄꯤꯒꯨꯝꯕꯁꯦ ꯌꯥꯝ ꯋꯥꯡꯖꯟꯕ ꯄꯣꯠ ꯑꯣꯏꯕꯖꯥꯠꯅꯤ ꯃꯁꯦ ꯐꯦꯠꯀꯤ ꯁꯔꯨꯛꯅ ꯌꯥꯝ ꯍꯦꯟꯕꯀꯣ ꯑꯗꯨ ꯑꯣꯏꯕꯖꯥꯠꯅꯤ ꯃꯌꯥꯡ ꯀꯪꯕ ꯃꯤ ꯑꯁꯣꯟꯕꯗꯒꯗꯤ ꯑꯣꯛ ꯄꯤꯖꯕꯁꯦ ꯌꯥꯝ ꯀꯥꯟꯅꯖꯥꯠꯅꯤ ꯑꯩꯈꯣꯏꯒꯨꯝꯕ ꯑꯅꯣꯏꯕ ꯁꯤꯒꯨꯝꯕꯗꯗꯤ ꯑꯣꯛꯁꯤ ꯌꯥꯝ ꯐꯠꯇꯕ ꯑ ꯑꯗꯨꯃꯥꯏꯅ ꯇꯧꯕꯖꯥꯠꯅꯤ ꯎꯝ
ꯑꯣ
ꯑꯗꯣ ꯀꯩꯅꯣꯗꯤ ꯇꯥꯃꯣꯗꯤ ꯆꯤꯀꯟꯒ ꯄꯣꯛꯀꯁꯦ ꯀꯔꯝꯕꯅ ꯍꯦꯟꯅ ꯄꯥꯝꯕꯤ
ꯑꯩꯁꯦ ꯍꯥꯟꯅꯗꯤ ꯄꯣꯛꯅ ꯌꯥꯝꯅ ꯄꯥꯝꯃꯝꯃꯦ ꯑꯗꯨꯒ ꯑꯩꯈꯣꯏꯒꯤ ꯑꯁ ꯗꯥꯛꯇꯔꯅ ꯆꯥꯕ ꯌꯥꯗꯦꯅ ꯊꯤꯡꯈꯤꯕꯗꯒꯤ ꯑꯩꯁꯦ ꯆꯥꯖꯗ꯭ꯔꯦ
ꯑꯣ ꯑꯗꯨꯗꯤ ꯎꯄꯥꯏ ꯂꯩꯇꯕꯩ ꯆꯥꯗꯕꯅꯦꯕ
ꯍꯣꯏ ꯍꯣꯏ ꯅꯣꯡ ꯐꯥꯗꯣꯛꯁꯨ ꯑꯗꯨꯝ ꯀꯣ ꯑꯥ ꯍꯩꯅꯔꯨꯕ ꯆꯤꯟꯖꯥꯛꯅꯤꯅ ꯑꯗꯨꯝ ꯆꯥꯅꯤꯡ ꯆꯥꯅꯤꯡꯉꯦ ꯍꯥꯏꯇꯥꯔꯦꯅꯦ
ꯎꯝ ꯃꯗꯣ ꯄꯣꯛ ꯆꯥꯗꯣꯏ ꯁꯔꯨꯛ ꯍꯥꯏꯕꯗꯤ ꯄ꯭ꯔꯣꯇꯤꯟ ꯐꯪꯕ ꯗꯥꯏꯕꯦꯇꯤꯁ ꯂꯩꯕ ꯃꯤꯗꯗꯤꯀꯣ ꯄ꯭ꯔꯣꯇꯤꯟ ꯁꯣꯔꯁ ꯑꯣꯏꯅ ꯐꯪꯕ ꯆꯥꯕꯅ ꯐꯩꯗ ꯌꯥꯝ ꯆꯥꯗꯕꯤꯗ
ꯍꯣꯏ ꯍꯣꯏ
ꯄ꯭ꯔꯣꯇꯤꯟ ꯐꯪꯕ ꯆꯥꯛ ꯑꯣꯏꯅ ꯆꯥꯕꯅ ꯐꯩ
ꯑ ꯀꯥ ꯀꯥ ꯀꯔꯤ ꯆꯥꯅꯤ ꯑꯗꯨꯗꯤ
ꯄ꯭ꯔꯣꯇꯤꯟ ꯄ꯭ꯔꯣꯇꯤꯟ ꯐꯪꯕ ꯁꯣꯔꯁꯤꯗꯤ ꯉꯥꯁꯨ ꯑꯗꯨꯝ ꯐꯪꯉꯤ ꯄ꯭ꯔꯣꯇꯤꯟ ꯑꯋꯥꯏ ꯃꯈꯜ ꯃꯈꯜꯁꯨ ꯄ꯭ꯔꯣꯇꯤꯟ ꯐꯪꯉꯤ
ꯎꯝ
ꯆꯤꯀꯟꯁꯨ ꯄ꯭ꯔꯣꯇꯤꯟ ꯑꯗꯨꯝ ꯐꯪꯉꯤ ꯌꯦꯔꯨꯝꯁꯨ ꯄ꯭ꯔꯣꯇꯤꯟ ꯐꯪꯉꯤ ꯑꯗꯣ ꯆꯥꯕꯒꯤ ꯂꯦꯚꯦꯜꯗꯨꯗꯤ ꯌꯦꯡꯉꯒ ꯆꯥꯎ ꯍꯥꯏꯕꯅꯦ ꯑꯦꯛꯁꯔꯁꯥꯏꯁ ꯇꯧꯔꯒ ꯆꯥꯕꯤꯌꯨ ꯍꯥꯏꯕꯅꯦ
ꯍꯣꯏ ꯍꯣꯏ
ꯑꯃꯇꯥ ꯂꯩꯇ꯭ꯔꯦ
ꯑꯗꯣ ꯑꯗꯨꯃꯅꯦ ꯋꯥꯛ ꯑꯥꯎꯠ ꯇꯧꯗ꯭ꯔꯒꯗꯤ ꯆꯥꯕ ꯌꯥꯗꯕ ꯃꯥꯜꯂꯦ ꯄꯥꯏꯕꯦꯇꯤꯁ ꯂꯩꯕꯗꯗꯤ ꯑꯃꯨꯛ ꯑꯗꯨꯅ ꯍꯨꯃꯥꯥꯡ ꯇꯥꯊꯣꯛꯈꯤꯕ ꯃꯤꯗꯨꯗꯤ ꯑꯗꯨꯝ ꯆꯥꯡ ꯅꯥꯏꯅ ꯈꯔ ꯈꯔ ꯑꯗꯨꯝ ꯆꯥꯕ ꯌꯥꯏ ꯍꯥꯏꯕ ꯃꯥꯜꯂꯤ ꯗꯣꯛꯇꯔꯅ
ꯍꯣꯏ ꯍꯣꯏ ꯎꯝ ꯐ ꯑꯗꯨꯕꯨꯗꯤ ꯎꯝ
ꯗꯥꯏꯕꯦꯇꯤꯁ ꯅꯥꯕꯁꯤꯗꯤ ꯕꯦꯂꯦꯟꯁ ꯗꯥꯏꯠ ꯇꯧꯔꯒ ꯌꯥꯝ ꯐꯖꯅ ꯆꯥꯔꯒꯗꯤ ꯑꯗꯨꯝ ꯔꯤꯚꯔꯁ ꯇꯧꯕ ꯃꯥꯜꯂꯦ ꯗꯥꯏꯕꯦꯇꯤꯁꯁꯦ
ꯍꯣꯏ ꯍꯣꯏ ꯆꯨꯝꯃꯦ ꯆꯨꯝꯃꯦ ꯁꯣꯝꯒꯤ ꯏꯃꯥꯁꯨ ꯅꯥꯏ ꯍꯥꯏꯗꯥꯏꯅꯦ
ꯑꯥ
ꯑꯥ
ꯑꯗꯨꯅ ꯄ꯭ꯔꯣꯇꯤꯟ ꯁꯣꯔꯁ ꯐꯖꯅ ꯊꯤꯔꯒ ꯑꯦꯛꯁꯔꯁꯥꯏꯁ ꯇꯧꯔꯒ ꯆꯥꯕꯤꯔꯒꯗꯤ ꯐꯖꯅ ꯔꯤꯚꯔꯁ ꯇꯧꯋꯦ ꯍꯥꯏ
ꯎꯝ
ꯑꯗꯨꯅ ꯍꯧꯖꯤꯛꯇꯤ ꯇꯧꯕꯗꯤ ꯁꯤꯁꯨ ꯂꯥꯏꯌꯦꯡꯁꯤꯡꯁ‌ꯦ ꯊꯥꯏꯅꯒ ꯃꯥꯟꯅꯔꯛꯇ꯭ꯔꯕꯥ ꯃꯥꯜꯂꯦ
ꯑꯥ
ꯊꯥꯏꯅꯒꯤ ꯂꯥꯏꯌꯦꯡꯅ ꯒꯨꯂꯤ ꯄꯤꯖꯕ ꯑꯗꯨꯒ ꯍꯧꯖꯤꯛꯁꯤꯅ ꯂꯥꯏꯅꯥꯁꯦ ꯃꯃꯨꯠ ꯇꯥꯅ ꯈꯪꯉꯒ ꯀꯃꯥꯏꯅ ꯔꯤꯚꯔꯁ ꯇꯧꯒꯗꯒꯦꯅꯣ ꯑꯗꯨꯃꯥꯏꯅ ꯑꯣꯏꯅ ꯁꯨꯝ ꯁꯣꯁꯦꯜ ꯃꯦꯗꯤꯌꯥꯗ ꯎꯕꯗ ꯑꯗꯨꯃꯥꯏ ꯑꯣꯏꯅ ꯑꯌꯥꯝꯕ ꯑꯦꯗꯚꯥꯏꯁ ꯇꯧꯔꯦ
ꯑꯥ ꯑꯣ ꯐꯔꯦ ꯐꯔꯦ ꯑꯗꯨꯗꯤ ꯀꯣꯟꯅ ꯑꯃꯨꯛ ꯑꯥ ꯅꯨꯡꯉꯥꯏ ꯅꯨꯡꯉꯥꯏꯕ ꯋꯥꯔꯤ ꯁꯥꯔꯤꯁꯤꯀꯣ ꯑꯗꯨꯗꯤ ꯀꯥꯟꯅ ꯀꯥꯟꯅꯕ ꯍꯦꯜꯀꯤ ꯑꯣꯏꯕ ꯁꯥꯔꯁꯦ ꯊꯝꯖꯔꯒꯦ ꯑꯗꯨꯗꯤ
ꯑꯥ